ꯍꯜꯂꯣ ꯍꯜꯂꯣ ꯒꯗ ꯃꯣꯔꯅꯤꯡ ꯎꯝ
ꯆꯥꯛꯆꯥ ꯑꯥ ꯆꯥꯛꯆꯥꯥꯈ꯭ꯔꯕ꯭ꯔꯣ
ꯆꯞ ꯆꯥꯈ꯭ꯔꯦ ꯉꯁꯥꯏꯁꯨ ꯅꯪ ꯀꯣꯜ ꯇꯧꯔꯝꯃꯤꯀꯣ
ꯍꯁꯦ ꯍꯥꯥ
ꯉꯁꯥꯏꯁꯨ ꯅꯪ ꯀꯣꯜ ꯇꯧꯔꯝꯕ꯭ꯔꯥ
ꯑꯥꯎ
ꯑꯗꯣ ꯑꯩꯗꯤ ꯅꯗꯣꯛꯈꯤ ꯌꯥꯗꯕ꯭ꯔ ꯀꯣ ꯖꯣꯏꯅꯤꯡꯗꯤ ꯇꯧꯋꯦꯕ ꯑꯗꯨꯝ ꯖꯣꯏꯅꯤꯡ ꯈꯛꯇ ꯂꯩꯕꯀꯣ
ꯑꯣ ꯇꯣꯏ ꯇ ꯑꯣꯕ
ꯑꯗꯝ ꯐ꯭ꯔꯔꯤꯖꯂ ꯏꯗ ꯑꯩꯈꯣꯏꯒꯤ ꯊꯕꯛ ꯃꯐꯝꯗ
ꯑꯣ ꯆꯥꯛ ꯆꯥꯛ ꯀꯔꯤ ꯃꯊꯦꯜ ꯂꯥꯕ꯭ꯔꯣ
ꯃꯁꯤꯁꯤꯁꯦ ꯎꯁꯣꯏ ꯆꯑ ꯁꯣꯏꯒ ꯎ ꯆꯦꯃꯇꯥ
ꯑꯣ ꯍꯥꯎꯅꯤꯅꯦ
ꯑꯁ ꯃꯇꯝꯒꯤ ꯏꯟꯁꯥꯡ ꯑꯣꯏꯕꯅꯤꯅꯁ ꯑꯗꯨꯝ ꯍꯥꯎꯋꯤ ꯍꯥꯏ ꯇꯥꯔꯦ ꯍꯧꯖꯤꯛꯇꯤ ꯍꯧꯖꯤꯛꯀꯤ ꯃꯇꯝ ꯑꯣꯏꯒꯦ ꯀꯅꯤ ꯀꯔꯤꯦ ꯇꯒꯦ
ꯑꯩꯈꯣꯏꯗꯤ ꯆꯥꯗ꯭ꯔꯤꯗ
ꯑꯣ ꯅꯪ ꯀꯥꯏ ꯦꯔ
ꯍꯥ
ꯅꯪ ꯀꯥꯏꯗꯒꯤꯔ ꯏꯝꯐꯥꯜꯗꯒꯤꯔ ꯆꯦꯡꯗꯒꯤꯔ
ꯑ ꯏꯝ ꯐꯔ ꯇ
ꯑꯥ ꯍꯥꯏꯅꯤ ꯀꯩ ꯊꯕꯛ ꯇꯧꯔꯨꯔꯤꯅꯣ ꯀꯩ ꯍꯣꯠꯅꯔꯤꯒꯦ
ꯀꯔꯤꯁꯨ ꯇꯧꯗꯦꯗ ꯑꯗꯨꯝ ꯂꯩꯌꯦꯗ
ꯑ ꯀꯣꯂꯦꯖ ꯇꯥꯔꯤꯔꯥ
ꯑ
ꯇꯝ ꯄꯥꯏꯅꯦꯅꯗ
ꯍ
ꯀꯔꯤ ꯁꯦꯃꯦꯁꯇꯔ ꯀꯥꯔ